ꯍꯜꯂꯣ ꯅꯣꯏ ꯏꯕꯤꯃꯥ ꯆꯥꯎꯕꯤ
ꯅꯨꯡꯁꯤꯕꯤ ꯏꯅꯥꯎ ꯅꯨꯄꯤ
ꯅꯨꯡꯁꯤꯕꯤ ꯄꯥꯝꯃꯨꯕꯤ ꯀꯩꯗꯧꯔꯤꯅꯣ
ꯑꯩꯔꯣ ꯀꯥꯡꯒ ꯐꯝꯃꯤꯌꯦ
ꯀꯥꯡ ꯅꯪ ꯀꯥꯡ ꯅꯪꯁꯨ ꯀꯥꯡꯒꯤ ꯕꯦꯁ ꯐ꯭ꯔꯦꯟ ꯑꯣꯏꯕꯖꯥꯠꯂꯣ ꯍꯣꯢ
ꯅꯣꯏ ꯎꯝ ꯅꯣꯏ ꯅꯕꯨꯡ ꯐꯣꯟ ꯇꯧꯔꯛꯏꯅꯦ ꯑꯃꯨꯛ ꯃꯔꯛꯁꯤꯗ ꯕꯦꯔꯥꯅꯦꯍꯦ
ꯌꯥꯔꯦ ꯄꯥꯏꯔꯅꯨ
ꯄꯥꯏꯔꯔꯣꯏ ꯍꯣꯏ
ꯍꯣꯢ
ꯀꯔꯤꯔꯥ ꯈꯪꯗꯦ ꯑꯗꯨꯝ ꯂꯧꯔꯛꯄ ꯌꯥꯕ ꯑꯗꯨꯕꯨ
ꯑꯗꯨꯅꯦ ꯃꯀꯣꯛꯇ ꯀꯣꯀꯣꯛ ꯇꯧꯋꯣ ꯀꯔꯤ ꯃꯊꯦꯜ ꯍꯣꯠꯅꯔꯒꯦ
ꯍꯥꯥ
ꯀꯔꯤ ꯃꯊꯦꯜ ꯍꯣꯠꯅꯔꯒꯦ ꯅꯣꯏꯕꯣ
ꯑꯩꯈꯣꯏꯔꯣ ꯑꯩꯈꯣꯏꯗꯤ ꯀꯥꯡꯍꯧ ꯑꯥ ꯕꯤꯟꯁꯒ ꯑꯂꯨꯒ ꯇꯧꯔꯤꯌꯦ
ꯕꯤꯟꯁ ꯀ ꯑꯜꯂꯨꯒ
ꯎꯝ ꯕꯤꯟꯁꯀ ꯑꯂꯨꯒ ꯇꯧꯔꯤꯌꯦ ꯏꯃꯥꯇꯣꯟꯅ ꯁꯧꯒ꯭ꯔꯤ ꯊꯣꯡꯒꯦ ꯇꯧꯔꯤ ꯑꯩꯅ ꯍꯦꯛꯄ
ꯑꯩꯗꯤ ꯑꯩꯗꯤ ꯁꯧꯒ꯭ꯔꯤꯗꯤ ꯐꯦꯕꯣꯔꯥꯏꯠꯅꯤ
ꯁꯧꯒ꯭ꯔꯤ ꯍꯣꯏ ꯍꯥꯎꯋꯤꯒꯣ
ꯍꯣꯏ ꯅꯨꯡꯇꯤꯒꯤ ꯆꯥꯔꯁꯨ ꯑꯥ ꯄꯦꯟꯕ ꯅꯥꯏꯗꯕ ꯏꯟꯁꯥꯡ ꯍꯥꯏꯔꯗꯤ ꯁꯧꯒ꯭ꯔꯤꯅꯤ
ꯎꯝ ꯉꯥ ꯑꯌꯥꯏꯕꯒꯨꯝꯕ ꯑꯃ ꯑꯅꯤ ꯊꯥꯗꯔꯕ ꯑꯁ ꯂꯣꯢꯔꯦ ꯍꯥꯎꯕꯗꯣ
ꯆꯥꯔꯁꯨ ꯄꯨꯛ ꯅꯣꯏꯗꯕꯅꯤꯅ ꯆꯥꯎ
ꯑꯦ ꯅꯣꯏ ꯈꯠꯄ ꯍꯧꯔꯦ ꯑꯩ
ꯅꯣꯏ ꯈꯠꯄ ꯍꯥꯎꯔꯗꯤ ꯌꯥꯝ ꯐꯔꯦꯅ
ꯎꯝ
ꯀꯔꯤ ꯀꯔꯤꯔꯣ ꯌꯥꯝ ꯇꯥꯏꯌꯦꯅ ꯅꯣꯏ ꯃꯅꯥꯛꯇ
ꯉꯥꯏꯈꯣ ꯉꯥꯏꯈꯣ ꯑꯗꯨꯝ ꯄꯥꯢꯌꯨꯒꯣ ꯄꯩꯁꯥ ꯊꯥꯎꯑꯣ ꯍꯥꯏ ꯍꯥꯏꯅꯦ ꯋꯥꯔꯤ ꯁꯥꯔꯛꯑꯣ ꯀꯔꯤ ꯀꯔꯤ
ꯀꯔꯤ ꯋꯥꯔꯤ ꯇꯥꯅꯤꯡꯕ꯭ꯔꯣ
ꯑꯥ ꯅꯪ ꯀꯩꯅꯣ ꯑꯥ ꯑꯕꯩ ꯈꯣꯢ ꯑꯕꯣꯛꯈꯣꯏ ꯅꯪ ꯅꯤꯡꯁꯤꯡꯗ꯭ꯔꯣ
ꯃꯣꯏꯅ ꯅꯤꯡꯁꯤꯡꯉꯦ ꯍꯥꯏꯔꯛꯇꯕꯅꯤꯅ ꯑꯩꯅ ꯍꯥꯏꯕ ꯇꯟꯕ
ꯂꯩꯁꯥꯕꯤ ꯐꯥꯔꯦ ꯑꯕꯣꯛꯇꯤ ꯑ ꯄꯣꯖꯤꯟ ꯂꯩ ꯅꯪ ꯐꯣꯟ ꯇꯧ ꯇꯧꯕ꯭ꯔꯣ
ꯄꯖꯦꯟ ꯔꯥꯏ ꯄꯣꯖꯦꯟ ꯔꯥꯏ ꯄꯣꯖꯦꯟꯔꯩꯗꯣ ꯋꯥꯔꯤ ꯁꯥꯕꯤꯌꯣ ꯍꯥꯏꯌꯦ
ꯀꯥꯏ ꯆꯠꯈ꯭ꯔꯕ꯭ꯔꯣ ꯃꯄꯥꯟꯗ ꯂꯩꯔꯕ꯭ꯔꯣ ꯑꯣ ꯐꯔꯦ ꯐꯔꯦ
ꯗꯦꯠ ꯇꯦꯟꯗꯒꯤ ꯆꯠꯈ꯭ꯔꯕꯅꯦ ꯊ꯭ꯔꯤ ꯍꯟꯗ꯭ꯔꯦꯠ
ꯊ꯭ꯔꯤ ꯐꯤꯐꯇꯤꯅꯦ ꯍꯥꯏꯕ꯭ꯔꯣ ꯀꯔꯤ ꯍꯥꯏꯕ꯭ꯔꯣ
ꯅꯠꯇꯦ ꯀꯩꯅꯣꯅꯦ ꯑ
ꯅꯦ ꯀꯥꯡꯈꯨ ꯌꯥꯝꯁꯤꯗꯤ ꯄꯦꯜꯂꯦ ꯑꯩꯈꯣꯏ ꯂꯩꯀꯥꯏꯁꯤꯦ ꯈꯪꯕ꯭ꯔꯥ
ꯑꯗꯨꯅꯦ ꯑꯩꯈꯣꯏꯗꯁꯨꯅꯦ ꯅꯪ ꯍꯦꯟꯅ ꯈꯪꯕꯗꯨꯅꯤ ꯑꯩꯒꯤ ꯈꯣꯡꯁꯦ ꯈꯣꯡꯁꯦ ꯑ ꯀꯥꯡꯒꯤ ꯗꯥꯛꯐꯝ ꯂꯩꯇꯕ ꯃꯐꯝ ꯂꯩꯇ꯭ꯔꯦ
ꯑꯩ ꯑꯩꯒꯤ ꯈꯣꯡꯗꯤ ꯌꯦꯡꯕ ꯌꯥꯗꯕꯅꯦ ꯀꯥꯡ ꯂꯣꯏ ꯆꯥꯈ꯭ꯔꯕꯅꯦ ꯑꯗꯨꯒꯤ ꯑꯗꯨꯗ ꯂꯩꯕ ꯀꯥꯟꯗ
ꯅꯪ ꯈꯣꯡ ꯈꯣꯡꯉꯧꯗꯨꯒ
ꯑꯁ ꯅꯠꯇꯦ ꯗꯥꯒꯤ ꯇꯥꯡ ꯉꯛꯇꯅꯦ ꯑꯩ ꯇꯥꯔꯤꯁꯦ ꯉꯧꯕꯁꯦ ꯖꯒꯥ ꯖꯒꯥ
ꯍ ꯍ ꯖꯥꯒ ꯖꯥꯒ
ꯀꯩꯅꯣꯅ ꯂꯣꯏ ꯊꯜꯂꯦꯕ ꯍꯥꯏꯕꯗꯤ ꯀꯥꯡ ꯃꯃꯤꯅꯣ
ꯅꯪꯗꯤ ꯑꯥ
ꯂꯣꯏ ꯊꯟꯕ ꯑꯗꯨꯒꯤ ꯑꯁ ꯇꯟꯕꯁꯤꯗꯤ ꯋꯥꯔꯤ ꯁꯥꯔꯛꯑꯣꯅꯤ ꯅꯣꯏ ꯂꯩꯀꯥꯏꯒꯤ ꯀꯃꯥꯏ ꯀꯃꯥꯏ ꯇꯧꯕ꯭ꯔꯥ ꯇꯥꯗꯕ ꯀꯨꯏꯔꯦꯅꯦ ꯀꯄꯒꯤ ꯋꯥꯔꯤ ꯈꯛꯇ ꯉꯥꯏꯔꯦ ꯑꯉꯥꯡ ꯀꯞꯄꯒꯤ ꯑꯣ
ꯈꯪꯅꯔꯤꯅꯤꯅꯦ
ꯑꯉꯥꯡ ꯀꯞꯄꯗꯨꯅ ꯍꯦꯟꯅ ꯅꯨꯡꯉꯥꯏꯗ꯭ꯔꯣ ꯅꯣꯏꯗꯤ
ꯑꯦ ꯑꯩꯗꯤ ꯄꯥꯈꯠꯂꯦ ꯃꯣꯏꯅ ꯀꯧꯔꯛꯑꯗꯤ
ꯑꯉꯥꯡꯒꯧꯕꯗ ꯍꯦꯟꯅ ꯕꯤꯠ ꯂꯩ ꯍꯥꯏꯕꯅ ꯅꯣꯏ ꯑꯗꯨꯃꯥꯏꯅ ꯇꯧꯋꯦ ꯍꯥꯏꯕꯅ
ꯑꯗꯨꯒꯤ ꯄꯥꯈꯜꯂꯦꯕ ꯃꯣꯏꯅ ꯀꯥꯞꯄ ꯍꯧꯔꯦ
ꯑꯗꯨꯕꯨꯗꯤ ꯍꯣꯏ ꯅꯣꯏꯒꯤ ꯁꯥꯗꯕ꯭ꯔꯣ
ꯉꯁꯤ ꯈꯔ ꯐꯩꯌꯦ
ꯑꯣ ꯑꯁ ꯉꯔꯥꯡ ꯅꯨꯡꯗꯥꯡꯗꯤ ꯏꯆꯦ ꯑꯩꯈꯣꯏꯅꯤ ꯇꯨꯝꯗ꯭ꯔꯦꯕꯀꯣ
ꯎꯝ
ꯁꯝꯃꯟꯗꯅ ꯑꯗꯨꯒꯤ ꯉꯁꯤ ꯑꯃꯨꯛꯀ ꯑꯩꯅ ꯅꯨꯡꯊꯤꯟꯗꯣ
ꯎꯝ
ꯇꯨꯝꯃꯗꯤ ꯇꯝꯕ ꯑꯗꯨ ꯇꯨꯝꯅꯤꯡ ꯉꯥꯏꯃꯤꯠꯇꯣ ꯑꯗꯨꯃꯥꯏꯅ ꯐꯖꯅ ꯇꯨꯝꯅꯤꯡꯉꯥꯏꯗꯤ ꯀꯤꯕ ꯍꯥꯏꯕꯗꯤ ꯍꯦꯛꯇ ꯃꯪꯂꯥꯛꯅꯩꯌꯦꯕ ꯕ ꯁꯥꯕꯒꯤ ꯅꯨꯡꯁꯥ ꯁꯥꯕꯒꯤ ꯑꯗꯨꯒꯤ ꯑꯩꯅ ꯇꯟꯕ ꯑꯗꯨꯒꯤꯅꯦꯗ ꯅꯪꯗꯤ ꯅꯨꯡꯊꯤꯟꯗ ꯇꯨꯝꯕ꯭ꯔꯣ
ꯅꯨꯡꯊꯤꯜꯗ ꯇꯨꯝꯗꯦꯗ
ꯑꯣ
ꯇꯨꯝꯕ ꯐꯪꯗꯦ ꯇꯨꯝꯅꯤꯡꯉꯥꯏꯁꯨ ꯅꯤꯡꯁꯤꯡꯗꯦꯗ
ꯈꯪꯗ꯭ꯔꯦꯗ
ꯍꯥꯥ
ꯈꯪꯗ꯭ꯔꯦ ꯑꯩꯈꯣꯏ
ꯇꯦ
ꯑꯩꯍꯥ ꯀꯥꯡꯅ ꯆꯤꯛꯄꯒꯤ ꯍꯥꯒꯠꯆꯕꯒ ꯀꯌꯥꯟ ꯃꯦꯟ ꯇꯥꯗꯦ
ꯅꯆꯦ ꯂꯥꯛꯈ꯭ꯔꯕꯣ
ꯀꯦꯁꯨ ꯂꯥꯛꯑꯦ ꯍꯣꯏ ꯇꯨꯃꯤꯟꯅ ꯐꯝꯃꯒ ꯂꯩꯌꯦ
ꯇꯨꯃꯤꯟꯅ ꯐꯝꯃꯒ ꯂꯩꯌꯦ ꯍꯥꯏꯕ꯭ꯔꯣ
ꯎꯝ
ꯆꯥꯛ ꯍꯟꯖꯥꯡꯗꯤ ꯂꯣꯏꯔꯕꯣ
ꯑꯩꯈꯣꯏꯅꯤ ꯍꯧꯖꯤꯛ ꯆꯥꯛ ꯌꯦꯟꯁꯥꯡꯒ ꯊꯣꯡꯗꯦꯗ ꯀꯗꯥꯥꯏꯗꯒꯤ ꯊꯦꯡ ꯊꯦꯡꯅ ꯆꯥꯏꯌꯦ
ꯑꯣ ꯀꯩ ꯃꯊꯦꯜ ꯊꯣꯡꯉꯅꯤ
ꯉꯁꯤꯗꯤ ꯑꯩꯈꯣꯏꯅꯤꯁꯨ ꯃꯥ ꯌꯦꯟ ꯂꯩꯁꯤꯔꯥꯅ ꯍꯥꯏꯗꯤ ꯍꯥꯏꯔꯛꯄꯅꯦꯕ ꯑꯩꯅ ꯑꯁ ꯋꯦꯗꯔ ꯁꯥꯕ ꯀꯥꯟꯗ ꯄꯨꯛ ꯊꯟꯅ ꯑꯗꯨꯝ ꯄꯨꯛꯇꯣ ꯁꯥꯒꯨꯝꯕ ꯆꯥꯔꯗꯤ ꯄꯨꯛꯇꯣ ꯌꯥꯝꯅ ꯆꯥꯎꯋꯦꯅ ꯑꯗꯨ ꯄꯣꯛꯇꯣ ꯇꯨꯝꯕ ꯅꯨꯡꯉꯥꯏꯇꯦꯅ ꯑꯗꯨꯒꯤ ꯑꯩꯅ ꯁꯧꯒ꯭ꯔꯤ ꯑꯣꯏꯅ ꯆꯥꯁꯦ ꯍꯥꯏꯕ ꯑꯗꯨꯒꯤ ꯃꯥꯅ ꯍꯣꯏ ꯍꯣꯏ ꯍꯥꯏꯕ ꯑꯗꯨꯏꯗꯤ ꯁꯧꯒ꯭ꯔꯤ ꯑꯣꯏꯅ ꯆꯥꯔꯅꯤ ꯁꯧꯒꯔꯤꯅ ꯍꯦꯟꯅ ꯍꯧꯋꯦ ꯍꯧꯋꯦ ꯍꯣꯢ
ꯅꯣꯏꯗꯣ ꯃꯄꯥꯟꯗ ꯆꯠꯇ꯭ꯔꯣ ꯅꯪꯗꯤ ꯀꯣꯏꯕꯒ ꯆꯠꯇ꯭ꯔꯣ
ꯑꯁ ꯑꯩꯗꯤ ꯔꯨꯝꯒꯤ ꯃꯤꯠꯁꯅꯦ ꯔꯨꯝꯒꯤ ꯀꯨꯋꯤꯟꯅꯦ ꯀꯨꯋꯏꯟꯅꯦ
ꯔꯨꯝꯗ ꯑꯗꯨꯝ ꯂꯩꯔꯗꯤ ꯅꯪꯗꯣ ꯑ ꯀꯩꯅꯣ ꯆꯨꯔꯅꯤ ꯕꯣꯔꯤꯡ ꯌꯥꯝ ꯆꯨꯔꯅꯤ ꯃꯄꯥꯟꯗ ꯈꯔ ꯈꯔ ꯀꯣꯏꯕ ꯆꯠꯂꯨꯅꯦ ꯅꯊꯥꯟꯇ ꯑꯣꯏꯔꯁꯨ ꯋꯥꯋꯀꯤꯡ ꯆꯠꯂꯣ
ꯀꯥꯏꯁꯦ ꯀꯣ
ꯎꯝ
ꯃꯅꯝ ꯈꯔ ꯂꯩꯕ ꯑꯩꯅ ꯀꯣꯏꯕꯁꯦ ꯈꯔ ꯍꯩꯅꯗꯕ
ꯑꯦ ꯃꯅꯥꯝꯅꯦꯕ
ꯑꯩꯈꯣꯏꯒꯤ ꯔꯨꯝꯅ ꯈ꯭ꯋꯥꯏꯗꯒꯤ ꯃꯅꯝ ꯅꯨꯡꯁꯤꯕ
ꯃꯌꯥ ꯃꯌꯥꯡ ꯈꯛꯇ ꯑꯣꯏꯔꯝꯅꯤꯌꯦ
ꯍꯣꯏ ꯃꯌꯥꯡꯒꯤ ꯃꯅꯝ ꯅꯨꯡꯁꯤꯌꯦ ꯎꯝ ꯃꯣꯢꯒꯤ ꯃꯅꯝ ꯅꯨꯡꯁꯤꯌꯦꯗ
ꯎ ꯍ ꯀꯧꯗꯤ ꯀꯧꯅꯕ꯭ꯔꯣ ꯅꯣꯏ ꯁꯥꯛꯀ ꯈꯪꯅꯈ꯭ꯔꯕꯣ
ꯑꯗꯣ ꯑꯁꯤꯗ ꯍꯥꯅꯨꯕꯥ ꯑꯃ ꯂꯩꯑꯦ ꯃꯄꯨꯒꯣ
ꯎꯝ
ꯉꯥꯡꯕ ꯍꯩꯇꯕꯒꯤ ꯃꯁꯛꯇꯨ ꯌꯦꯡꯉꯒ ꯅꯣꯛꯑꯒ ꯂꯩꯕꯅꯦ
ꯅꯪ ꯉꯥꯡꯕ ꯍꯩꯇꯕꯒꯤ ꯍꯤꯗꯤ ꯍꯩꯇꯕꯒꯤ
ꯃꯥꯁꯨ ꯑꯩꯅ ꯉꯥꯡꯔꯛꯄꯁꯨ ꯃꯥꯁꯨ ꯍꯥꯏꯔꯔꯣꯏꯅ
ꯎꯝ
ꯑꯗꯨꯒꯤ ꯃꯔꯛꯇꯗꯤ ꯏꯪꯂꯤꯁꯇꯣ ꯄꯨꯠ ꯇꯧꯋꯦ ꯇꯧꯔꯁꯨ
ꯅꯨꯡꯕꯨ ꯅꯨꯡꯁꯤꯅꯦ
ꯍꯣꯏ ꯅꯍꯥꯟꯁꯨ ꯃꯥꯁꯦ ꯏꯚꯅꯤꯡꯗ ꯑꯩꯁꯦ ꯑꯅꯤꯔꯛ ꯑꯍꯨꯝꯔꯛ ꯎꯕꯅꯦꯕ ꯃꯥꯗꯣ ꯑꯗꯨ ꯎꯕꯒꯤ ꯑꯩꯅ ꯋꯥ ꯉꯥꯡꯁꯤꯔꯥ ꯍꯥꯏꯅ ꯈꯟ ꯈꯜꯂꯒ ꯉꯥꯡꯅꯉꯥꯏꯁꯨ ꯍꯩꯗꯕ
ꯎꯝ
ꯑꯗꯨ ꯃꯤ ꯑꯍꯟ ꯎꯔꯒ ꯍꯟꯖꯤꯟ ꯍꯟꯖꯤꯟ ꯆꯠꯄꯗꯣ ꯅꯨꯡꯉꯥꯏꯇꯦꯅ
ꯎꯝ
ꯑꯗꯨꯒꯤ ꯑꯩꯅ ꯒꯨꯗ ꯏꯚꯤꯅꯤꯡ ꯑꯪꯀꯜ ꯍꯥꯢꯅ ꯍꯥꯏꯕꯤꯈ꯭ꯔꯕ
ꯈꯔ ꯇꯝꯍꯧꯔꯣ ꯑꯗꯣ ꯑꯍꯟꯗꯒꯤ ꯅꯠꯇꯦ ꯅꯪꯗꯣ ꯑ ꯍꯩ ꯍꯩꯕꯨ ꯍꯩꯔꯝꯃꯕ ꯍꯤꯟꯗꯤꯗꯣ ꯍꯩꯔꯝꯃꯕ ꯍꯩꯔꯝꯃꯗꯤ ꯑꯗꯣ ꯑ ꯍꯅꯨꯕꯗꯣ ꯅꯣꯛꯑꯒ ꯂꯩꯗꯣꯏꯅꯤꯅꯦ ꯃꯇꯝ ꯂꯦꯝꯐꯝ ꯂꯩꯗꯣꯏꯅꯦꯕꯅ
ꯑꯗꯨꯅꯦ ꯑꯉꯥꯡꯁꯨ ꯌꯥꯎꯋꯦꯕꯀꯣ ꯁꯤ ꯃꯔꯛꯇ
ꯎꯝ
ꯑꯩꯈꯣꯏ ꯌꯨꯝ ꯂꯩꯃꯤꯟꯅꯕ ꯑꯗꯣ ꯏꯅꯥꯎꯅꯨꯄꯥ ꯍꯧꯖꯤꯛ ꯅꯣꯏꯅ ꯂꯩꯕ ꯏꯅꯥꯎꯅꯨꯄꯥ ꯑꯉꯥꯡꯗꯣ ꯑꯗꯨꯒꯤ ꯆꯥꯡꯗ ꯂꯩꯌꯦꯕ ꯑꯗꯨꯒꯤ ꯆꯥꯡꯗ ꯂꯩꯕꯗꯣ ꯃꯣꯏ ꯕꯣ ꯋꯥ ꯍꯥꯏꯅꯤꯡꯉꯁꯨ ꯂꯣꯟ ꯍꯩꯇꯕꯅꯤꯅ ꯀꯩꯗꯧꯔꯨꯅꯤ ꯅꯠꯇ꯭ꯔꯥ ꯑꯗꯨꯒꯤ ꯑꯩꯅ ꯇꯨꯃꯤꯟꯅ ꯂꯩꯈ꯭ꯔꯕ ꯉꯁꯥꯏꯁꯨ ꯂꯩꯒ ꯀꯔꯤ ꯀꯔꯤꯒ ꯑ ꯊꯦꯠꯂꯒ ꯑꯩꯒꯤ ꯊꯣꯡꯗ ꯊꯝꯔꯝꯃꯤꯅꯦ ꯌꯥꯝ ꯅꯨꯡꯁꯤꯌꯦꯅꯦ
ꯅꯨꯡꯁꯤꯍꯦ
ꯍꯣꯏ
ꯑꯦ ꯑꯁꯨꯠꯁꯨ ꯀꯥꯡꯅ ꯂꯣꯏꯔꯦ ꯐꯝꯃꯒ ꯌꯥꯗꯤꯍꯦ
ꯑꯁ ꯀꯥꯡꯗꯣ ꯉꯧꯔꯒ ꯆꯥꯎ ꯍꯥꯎꯕꯅꯦ ꯑꯩꯈꯣꯏꯗꯤ ꯑꯗꯨꯝ ꯇꯧꯔꯦ
ꯉꯧꯔꯒ ꯆꯥꯔꯁꯤꯅ ꯈꯪꯗꯦ
ꯍꯣꯏ ꯑꯗꯣ ꯊꯥꯎ ꯌꯥꯝ ꯍꯥꯞꯇ꯭ꯔꯁꯨ ꯌꯥꯔꯦꯀꯣ
ꯍꯣꯏ ꯀꯔꯤ ꯀꯔꯤ ꯊꯥꯛꯄ꯭ꯔꯣ ꯑꯗꯨꯗꯤ ꯀꯔꯤ ꯀꯔꯤ ꯊꯥꯛꯇꯣꯏꯅꯣ
ꯆꯠꯇ꯭ꯔꯁꯨ ꯌꯥꯔꯦ ꯊꯥꯎꯗꯣ
ꯎꯝ
ꯎꯝ ꯀꯩꯅꯣ ꯈꯔ ꯀꯪꯗꯅꯤ ꯈꯤꯇꯪ ꯍꯥꯞꯄꯣ ꯑꯗꯨꯝ ꯉꯧꯔꯣ ꯑꯩꯈꯣꯏꯅꯤꯗꯤ ꯑꯗꯨ ꯇꯧꯔꯗꯤ ꯇꯦꯡꯀꯣꯜ ꯑꯅꯤ ꯑꯍꯨꯝ ꯆꯥꯕꯅꯤꯗ ꯏꯆꯦꯒꯗꯤ ꯍꯧꯒꯠꯄ ꯍꯩꯗ꯭ꯔꯦ ꯑꯗꯨꯆꯥꯔꯗꯤ ꯍꯣꯏ ꯆꯥꯕꯗ
ꯀꯔꯤ ꯀꯟꯅꯕ ꯂꯩꯕ꯭ꯔꯥ ꯍꯛꯆꯥꯡꯗ ꯀꯔꯤ ꯀꯟꯅꯕ ꯂꯩꯕ꯭ꯔꯥ ꯑꯗꯨꯀꯥꯟꯗꯣ
ꯍꯪꯗꯦ
ꯆꯥꯃꯤꯟ ꯂꯥꯛꯄ꯭ꯔꯥ ꯅꯠꯇ꯭ꯔꯒ ꯑꯥꯏꯔꯟ ꯁꯨꯔꯨꯛ ꯌꯥꯎꯕ꯭ꯔꯣ
ꯑꯥꯏꯔꯟ ꯁꯨꯔꯨꯕ꯭ꯔꯥ ꯄꯤꯇꯤꯟ ꯀꯩꯅꯣꯅꯦꯗ ꯃꯥꯏ ꯉꯧꯅꯤꯉꯥꯏꯅꯦꯗ ꯑꯗꯨ ꯆꯥꯔꯗꯤ ꯉꯧꯋꯦ ꯍꯥꯏꯕꯀꯣ ꯑꯗꯨꯒꯤ ꯑꯩꯈꯣꯏꯅꯤ ꯑꯗꯨꯝ ꯆꯥꯔ ꯂꯩꯔꯦꯗ
ꯑ ꯑꯦ ꯆꯥꯗ꯭ꯔꯁꯨ ꯉꯧꯗꯤ ꯀꯔꯤꯔꯥ ꯐꯖ ꯏꯅꯥꯎꯅꯨꯄꯤ ꯌꯥꯝ ꯃꯁꯛ ꯐꯖꯕ ꯗꯨꯝ ꯐꯖꯔꯒꯤꯅꯦ ꯐꯖꯔꯦ ꯐꯖꯔꯒ ꯂꯩꯔ ꯁꯤꯕꯣ
ꯀꯟꯐꯤꯗꯦꯟꯇꯣ ꯑꯩꯁꯨ ꯐꯖꯩꯌꯦ ꯈꯪꯉꯦ
ꯑꯩꯖꯦ ꯍꯦꯠ ꯌꯦꯡꯕꯗ ꯐꯖꯗ꯭ꯔꯁꯨ ꯀꯨꯏꯅ ꯀꯨꯏꯅ ꯌꯦꯡꯉꯗꯤ ꯔꯁꯤꯗꯤ ꯌꯥꯎꯕꯅꯦ
ꯍꯥ ꯅꯣꯏ ꯑꯁꯤꯗ ꯑꯈꯣꯏ ꯌꯨꯝ ꯃꯅꯥꯒꯤ ꯑꯉꯥꯡꯗꯣ
ꯑꯥ
ꯈꯪꯕ꯭ꯔꯥ ꯑꯁ ꯐꯖꯅ ꯈꯣꯡꯉꯒ ꯂꯦ
ꯑꯣ ꯐꯌꯦꯅ ꯁꯥ ꯁꯪꯒꯥꯏ ꯁꯪꯒꯥꯏꯐꯥꯎ ꯊꯣꯛꯂꯛꯑꯦꯕ ꯑꯣ ꯀꯩꯅꯣ ꯅꯪꯅ ꯄꯜꯂꯛꯏꯁꯤꯅ ꯑꯣ ꯍꯥꯏꯌꯣ
ꯂꯥꯛꯑꯦ ꯑꯗꯨꯒ ꯀꯣ ꯃꯕꯥꯅꯤ ꯁꯥꯟꯅꯕꯁꯤꯗꯤ ꯑꯁ ꯂꯣꯏꯔꯦ ꯋꯥ ꯎꯝ ꯀꯝꯃ꯭ꯌꯨꯅꯤꯀꯦꯁꯟ ꯈꯪꯗ꯭ꯔꯦꯕ ꯑꯅꯤꯗꯣ ꯍꯦꯍꯦ
ꯑꯥ
ꯑꯈꯣꯏ ꯑꯉꯥꯡꯗ ꯂꯛꯅꯔꯤꯅꯤꯅꯦ ꯑꯁꯤ ꯃꯅꯥꯒꯤ ꯑꯉꯥꯡ ꯑꯅꯤꯗꯨꯅ
ꯑꯣ
ꯅꯞꯄꯖꯤꯗꯤ
ꯑꯁ ꯅꯨꯡꯉꯥꯏꯔꯝꯒꯅꯤ ꯅꯣꯏꯗꯤ ꯃꯤ ꯌꯥꯝꯕꯅꯤꯅ ꯍꯧꯖꯤꯛꯀꯥꯟꯗꯤꯀꯣ
ꯍꯣꯏ ꯅꯨꯡꯉꯥꯏꯔꯦ ꯑꯉꯥꯡ ꯀꯞꯇ꯭ꯔꯗꯤ ꯅꯨꯡꯉꯥꯏꯗꯦ ꯍꯥꯏꯌꯦ ꯑꯕꯣꯒ ꯏꯃꯥꯇꯣꯟꯅ ꯍꯥꯏꯕ
ꯑꯗꯨꯅꯦ ꯑꯩꯅ ꯍꯥꯏꯕꯗꯤ ꯑꯉꯥꯡ ꯂꯩꯕ ꯃꯐꯝꯗꯤ ꯑꯉꯥꯡ ꯀꯞꯇ꯭ꯔꯗꯤ ꯑꯩꯗꯤ ꯏꯅꯨꯡ ꯅꯨꯡꯉꯥꯏꯗꯦ ꯑꯩꯁꯨꯅꯦ ꯈꯔ ꯀꯞꯄ ꯂꯥꯎꯕ ꯇꯧꯔꯗꯤ ꯈꯔ
ꯄꯥ ꯂꯥꯎꯕ ꯇꯧꯔꯗꯤ ꯑꯉꯥꯡ ꯂꯩꯐꯝꯗꯣ ꯃꯥꯜꯂꯦꯕ
ꯑꯈꯣꯏ ꯑꯉꯥꯡꯗꯤꯀꯣ ꯑ ꯀꯞꯄ ꯊꯣꯛꯕꯗꯣ ꯑꯁ ꯍꯥꯟꯅ ꯊꯧꯕꯗꯣ ꯑꯦꯠ ꯂꯥꯎꯅ ꯊꯧꯔꯛꯄꯅꯤ
ꯑꯁ ꯃꯥꯒꯤ ꯍꯛꯆꯥꯡꯗ ꯌꯥꯝ ꯀꯜꯂꯝꯒꯅꯤꯀꯣ ꯅꯍꯥꯟꯖꯨ ꯌꯥꯝ ꯀꯜꯂꯝꯕꯅꯦ
ꯍꯣꯏ ꯀꯦꯖꯤꯁꯨ ꯍꯟ ꯑ ꯀꯈꯔ ꯑ ꯇꯔꯤ ꯍꯥꯏꯕ
ꯑ ꯌꯥꯝꯃꯦ ꯍꯥꯏꯕ꯭ꯔꯣ ꯀꯈꯠꯂꯦ ꯑꯣ ꯀꯌꯥ ꯀꯌꯥꯝ ꯁꯨꯔꯒꯦ ꯀꯦꯖꯤꯗꯣ
ꯊ꯭ꯔꯤ
ꯑꯣ ꯆꯥꯎꯔꯦꯅꯦ ꯑꯗꯨꯗꯤ
ꯅꯍꯥꯟ ꯅꯍꯥꯟ ꯑꯈꯣꯏ ꯆꯦꯛꯀꯞ ꯁꯦꯀꯦꯟ ꯇꯥꯏꯝ ꯆꯦꯛꯑꯞ ꯇꯕ ꯆꯄꯗꯨꯗꯀꯣ ꯍꯧꯖꯤꯛꯗꯤ ꯊ꯭ꯔꯤ ꯊ꯭ꯔꯤ ꯇꯪꯈꯥꯏꯒꯨꯝꯕꯇ ꯌꯧꯔꯝꯃꯅꯤꯞ ꯑꯣ ꯈꯪꯗꯦ ꯑꯃꯣꯛꯀꯠ ꯌꯦꯡꯗꯦ ꯃꯥꯒꯤ ꯋꯦꯠꯇꯨ
ꯑꯗꯨꯗꯤ ꯌꯥꯝ ꯐꯩꯌꯦꯅꯦ
ꯀꯥꯡꯁꯤꯗꯤ ꯐꯝꯕꯒ ꯌꯥꯗꯦ
ꯀꯩꯅꯣ ꯇꯧꯋꯣ ꯀꯥꯡꯗꯣ
ꯎꯝ
ꯂꯧꯔꯒ ꯀꯣ
ꯎꯝ
ꯄ꯭ꯂꯦꯠꯇ ꯐꯖꯟ ꯊꯝꯃꯣ
ꯎꯝ
ꯃꯥꯡꯍꯟꯒꯅꯨꯅꯦ ꯍꯥꯠꯂꯒ ꯃꯥꯡꯍꯜꯂꯤꯗꯤ ꯁꯣꯏꯗ꯭ꯔꯣ